ꯑꯣ ꯇꯥꯏ ꯅꯪꯒꯤ ꯋꯥꯔꯤꯗꯣ ꯑꯃꯨꯛꯀ ꯇꯥꯛꯑꯣ
ꯀ ꯋꯥꯔꯤꯔꯥꯛ ꯉꯁꯥꯏ ꯍꯥꯏꯕꯗꯣ
ꯁꯤ ꯚꯔꯤ ꯇꯧꯒꯨꯝ ꯇꯧꯋꯦ ꯍꯥꯏꯕꯗꯣ
ꯍ ꯍꯣ ꯍꯣꯏ ꯑ ꯃꯣꯏ ꯏꯖꯤꯞꯅ ꯁꯦꯀꯦꯟꯗ ꯒꯣꯜ ꯆꯥꯟꯅꯩꯗꯅ ꯑꯗꯣ ꯃꯣꯏꯒꯤ ꯒꯣꯜꯗꯣ ꯐꯣꯜ ꯂꯥꯎꯋꯏꯗꯅ
ꯑꯣ ꯍꯣꯏ
ꯑꯩꯁꯨ ꯑꯦꯛꯖꯦꯂꯤ ꯍ ꯑꯍꯨꯝ ꯆꯟꯕ ꯀꯥꯟꯗ ꯑꯩꯈꯣꯏꯅꯦ ꯋꯥꯔ ꯉꯥꯏꯗꯨꯣꯏꯒꯤ ꯎꯔꯦꯕ ꯔꯦꯌꯨꯇꯒꯤ ꯎꯞꯅꯦꯕ ꯑꯗꯨꯒ ꯆꯞ ꯃꯥꯟꯅꯩ ꯀꯣ ꯂꯥꯁꯇ ꯇꯥꯎꯋꯦꯕ ꯍꯥꯏꯗꯤ ꯃꯣꯏꯁꯨ ꯀ꯭ꯂꯦꯝꯕꯨꯗꯤ ꯇꯥꯎꯋꯦꯗ ꯄꯗꯕ ꯀꯣ ꯑꯗꯣ ꯐꯣꯔ ꯄꯤꯕ ꯆꯔꯤ ꯍꯣꯏ ꯔꯤꯐ꯭ꯔꯤ ꯄꯤꯅꯤꯡꯉꯥꯏ ꯃꯇꯥꯗꯣ
ꯎꯝ
ꯀꯔꯤ ꯍꯥꯏꯁꯤꯔ ꯃꯣꯏꯅ ꯐꯣ ꯐꯣꯜ ꯇꯥꯎꯕ ꯃꯇꯝꯗꯣ
ꯑ ꯍꯣꯏ
ꯐ꯭ꯔꯤ ꯇꯥꯎꯗꯕꯒꯤ ꯃꯣꯏꯗꯣ ꯆꯥꯡ ꯇꯥꯟꯕꯅꯦꯕ ꯍꯜꯗꯣ ꯆꯞ ꯃꯥꯟꯅꯅꯀꯣ ꯃꯣꯏꯅ ꯇꯥꯎꯕꯒ ꯆꯞ ꯃꯥꯟꯅꯅ ꯍꯥꯎꯅꯦꯕ ꯑꯗꯨ ꯑꯣꯏꯁꯨꯅ ꯄꯤꯗꯕꯒꯤꯅꯦꯕ ꯑꯩ ꯑꯩꯅꯗꯤ ꯑꯦꯛꯖꯦꯛꯂꯤ ꯑꯩ ꯑꯩꯈꯣꯏꯒꯤ ꯂꯦꯛ ꯋꯥꯔ ꯅꯨꯡꯉꯥꯏꯕ ꯂꯩꯀꯣ ꯑꯗꯨꯒ ꯃꯔꯤꯡ ꯆꯥꯛꯀꯕ
ꯇꯥ ꯑꯗꯨꯗ ꯑꯩꯒꯤ ꯅꯨꯄꯥꯗ ꯍꯥꯡꯉꯒꯦ
ꯑꯩꯁꯨ ꯒ꯭ꯌꯥꯟ ꯇꯥꯗꯦ ꯔꯤꯜꯁꯇ ꯎꯕꯒꯤꯅꯤ
ꯎꯝ ꯑꯗꯨ ꯉꯁꯥꯏ ꯎ ꯃꯤꯒꯤ ꯑꯃ ꯎꯑꯦ ꯃꯥꯅ ꯊꯥꯒꯠꯄꯗꯣ
ꯎ
ꯍꯧꯖꯤꯩꯗꯤ ꯐꯦꯟꯁꯤꯡꯅ ꯑꯃꯨꯛꯀꯔꯤ ꯐ꯭ꯔꯤꯗ ꯇꯩꯅꯅꯕꯒꯤ ꯎꯅꯤ ꯕꯨꯀꯥ ꯍꯥꯥꯎꯋꯅꯤ ꯅꯀꯣ
ꯍꯣꯏ ꯑꯗꯨ ꯑꯣꯏꯔꯝꯕꯁꯨ ꯌꯥꯏ
ꯑꯃꯨꯛꯀꯔ ꯑꯣꯒꯅꯤ ꯔꯔꯤꯐ꯭ꯔꯤꯕꯨ ꯕ꯭ꯂꯦꯝ ꯇꯧꯒꯅꯤ ꯚꯔꯕꯨ ꯇꯧꯒꯅꯤ ꯑꯃꯨꯛꯀꯛꯎꯕ ꯍꯥꯎꯒꯅꯤ ꯀꯣ ꯍꯦꯛ ꯂꯣꯏ ꯂꯣꯏꯕ ꯀꯥꯟꯗ ꯎꯑꯦ ꯑꯅ ꯑꯃꯥꯗ
ꯖꯥꯁꯨ ꯑꯃ ꯈꯥꯛꯇꯁꯨ ꯅꯥꯠꯇꯕꯗꯣ ꯍꯥꯏꯗꯤ ꯕꯥꯔꯒꯤ ꯑꯍꯨꯝꯁꯨ ꯂꯥꯛꯏ ꯑꯗꯨꯗꯅ ꯃꯅꯨꯡꯗ ꯌꯦꯡꯕꯗꯣ ꯑꯗꯨꯁꯨ ꯂꯥꯛ ꯍ ꯍꯣꯏ ꯍꯣꯏ
ꯍꯉꯣꯏꯗ ꯍꯧꯖꯤ ꯀꯥꯟꯁꯤꯦ ꯀꯗꯤ ꯍꯥꯏꯕꯗꯤ ꯕꯣ ꯕꯣꯒꯤ ꯀꯔꯤ ꯍꯥꯏꯁꯤꯔꯥ ꯃꯔꯝꯅꯗꯤ ꯌꯥꯝ ꯄꯥꯡꯅꯗꯤ ꯈꯪꯗꯕꯒꯤꯀꯣ ꯑꯩꯈꯣꯏꯗꯤ ꯃꯤꯒ ꯅꯪꯪꯕꯗꯈꯔꯤ ꯍꯥꯏꯁ꯭ꯔꯥ ꯅꯪ ꯃꯥꯄꯅꯤꯗ
ꯎꯝ ꯈꯪꯅ
ꯈꯦ ꯑꯩꯒꯤ ꯅꯨꯄꯥꯗ ꯍꯥꯡꯒꯦ
ꯊꯉ ꯑꯩꯗꯤꯀꯣ ꯉꯁꯥꯏꯗꯨ ꯅꯦꯛꯋꯥ ꯅꯨꯡꯉꯥꯏꯇꯕꯒꯤ ꯑꯩꯈꯣꯏꯗꯤ ꯁꯥꯎꯔꯒ ꯂꯩꯦ ꯍꯣ ꯆꯥꯅꯤꯡꯗꯦꯕ ꯎ ꯍꯥꯎꯗꯦꯕ ꯅꯦ ꯉꯔꯁꯦ ꯐꯥꯏꯚ ꯖꯤꯗꯤ ꯄꯤꯕ ꯍꯣꯏ ꯐꯥꯏꯁꯨ ꯌꯥꯗꯕ
ꯉꯁꯤ ꯏꯔꯅꯦꯜ ꯑꯗꯣ ꯑꯅꯤꯃꯛ ꯆꯟꯗꯦ ꯍꯥꯏꯌꯦꯦ ꯑꯃꯗꯤ ꯎꯗꯦ ꯑꯩꯗꯤ ꯑꯗꯨꯁꯨ ꯑꯩꯒꯤ ꯅꯦꯠꯋꯛ ꯐꯠꯇꯕ ꯑꯗꯨꯝ ꯑꯅꯤ ꯄꯤꯌꯦ ꯍꯥꯏ ꯑꯗꯨꯒ ꯆꯦꯀꯣ ꯑꯃꯗꯤ ꯎꯗꯣ ꯑꯩꯗꯤ ꯑꯃꯗꯤ ꯎꯗꯕ
ꯑꯣ ꯑꯩꯁꯨ ꯑꯃ ꯎꯗꯦ
ꯅꯪꯁꯨ ꯎꯗꯦ ꯑꯣ ꯑꯩꯁꯨ ꯑꯃꯈꯛ ꯇꯛꯎꯋꯦ ꯑꯩꯒꯤ ꯅꯦꯠꯋꯥꯔ ꯅꯨꯡꯉꯥꯏꯇꯕ ꯃꯇꯝꯗ ꯀꯣ
ꯑꯣꯣꯏ ꯒ꯭ꯌꯥꯟ ꯇꯥꯗꯩ ꯉꯁꯤꯒꯤ ꯅꯦꯠꯋꯔꯥꯛꯁꯦ ꯐꯥꯏꯚ ꯖꯤꯕꯨꯗꯤ ꯄꯤꯕꯗꯤ ꯄꯤꯕ
ꯐꯥꯏꯅꯦ ꯇꯔꯁꯨ ꯒ꯭ꯌꯥꯟ ꯇꯥꯔꯦ ꯑꯩꯣꯏꯁꯨ
ꯍꯣꯏ ꯀꯥꯏꯁꯨ ꯄꯥꯏꯕ ꯌꯥꯗꯦ ꯑꯩꯈꯣꯏꯁꯦ
ꯃꯤ ꯌꯥꯝ ꯌꯦꯡꯕꯒꯤꯅꯤ ꯗꯨꯀꯥꯟꯗ
ꯍ ꯌꯥꯎꯗꯅ
ꯌꯦ ꯑꯩꯈꯣꯏ ꯀꯝ
ꯑꯣ
ꯆꯞꯄꯦ ꯆꯕꯔ ꯅꯥꯌꯦ
ꯑꯗꯨꯝ ꯅꯦꯔꯋꯥꯔꯁꯦ ꯄꯨꯡ ꯇꯔꯥ ꯑꯗꯨꯏ ꯇꯔꯥ ꯍ ꯂꯝꯗꯤꯀꯣ ꯇꯔꯥꯒ ꯕꯒꯤꯗꯤ ꯑꯗꯨꯝ ꯅꯨꯡꯉꯥꯏꯇꯕꯅꯦ
ꯑꯣ ꯃꯤ ꯌꯥꯝ ꯄꯥꯏ
ꯑꯗꯨ ꯑꯣꯏꯔꯝ
ꯎꯝ ꯑꯗꯨꯁꯨ ꯀꯣꯏꯁꯨ ꯔꯦꯡ ꯍꯥꯏꯁꯨ ꯅꯨꯡꯉꯥꯏꯕ ꯃꯇꯝꯅꯤꯅꯥ ꯑꯁ ꯉꯁꯤꯗꯤ ꯍꯔꯥꯎꯋꯦ ꯍꯥꯏꯗꯤ ꯇꯅꯔ ꯔꯥꯎꯕꯒ ꯋꯥ ꯅꯅꯤ ꯂ ꯏ ꯂꯥꯏꯇ꯭ꯔꯤ ꯍꯔꯥꯎꯋꯦ ꯍꯔꯥꯎꯋꯦ
ꯎ
ꯁꯤ ꯉꯁ ꯍꯥꯏꯦ ꯃꯊꯥ ꯁꯥꯕꯖꯗ ꯌꯥ ꯆꯈꯦ
ꯑꯗꯣ ꯅꯪ ꯑꯗꯨ ꯀꯃꯥꯏ ꯇꯦ
ꯦ ꯉꯃꯥꯏ ꯀꯔꯤ
ꯅꯪꯒꯤꯗꯣ ꯑꯃꯨꯛꯀ ꯆꯥꯡꯕ꯭ꯔꯥ ꯉꯁꯥꯏꯗꯤ ꯆꯥꯡ
ꯌꯥꯗꯦ ꯌꯥꯗꯦ ꯃꯅꯏ ꯎ ꯑꯃꯨꯛꯀ ꯍꯣꯞ ꯂꯩꯥꯏꯔꯁꯦ ꯃꯊꯥꯡꯗ
ꯥꯏꯅꯣ ꯍꯣꯏ
ꯍꯥꯏꯕꯟꯗꯦ ꯎꯝ ꯍꯣꯏ ꯃꯊꯥꯡꯗꯒꯤ ꯊꯝꯕ ꯇꯥꯔꯦ ꯄꯥꯏ ꯂꯩꯇ꯭ꯔꯦ ꯑꯁꯤꯗꯤ ꯍꯔꯥꯎꯋꯦ ꯍꯣꯏ
ꯒꯣ ꯆꯥꯟꯗꯕꯒꯤ ꯉꯁꯤꯁꯦ ꯌꯥꯝ ꯍꯥꯎ ꯂꯩꯇꯦ ꯍꯥꯏꯅꯀꯣ
ꯑꯣ ꯑꯩꯁꯨ ꯅ ꯑꯃꯨꯛꯀꯇꯣꯝꯁꯤꯅ ꯑꯩꯗꯤ ꯌꯦꯡꯅꯤꯡꯗ꯭ꯔꯦꯅꯀꯣ ꯏꯅꯤ ꯇ꯭ꯔꯦꯅ ꯑꯩꯅ ꯊꯥꯔꯛꯄ ꯃꯉꯣꯟꯗ ꯊꯥꯔꯛꯑꯀꯥꯟꯗ ꯑꯃꯨꯛꯀ ꯌꯦꯡꯉꯣ ꯆꯜꯂꯅꯤ ꯁꯣꯏꯔꯔꯣꯏꯅ ꯑꯗꯨꯐꯥꯎ ꯃꯣꯏ ꯗꯤꯒꯣꯜ ꯑꯅꯤꯅꯦꯕ ꯑꯗꯨꯒ ꯑꯥꯔꯖꯦꯟꯇꯤꯅꯥꯗꯒꯣ ꯑꯃ ꯐꯥꯎ ꯆꯥꯟꯗꯦꯗꯒꯤ ꯑꯁ ꯍꯒꯂ ꯍꯥꯏꯥꯏꯗꯦ ꯑꯗꯨꯔꯒ ꯃꯥꯒꯤ ꯋꯥ ꯇꯁꯤꯅ ꯌꯦꯡ ꯀꯟꯅ ꯎꯝ
ꯑ ꯀꯣꯃꯦꯟ ꯑꯃꯗ ꯎ ꯃꯣꯏꯒꯤ ꯐꯣꯔꯇꯤ ꯃꯤꯅꯤꯠꯁ ꯃꯅꯨꯡꯗꯨꯒꯤꯅꯤ ꯑꯍꯨꯝ ꯆꯟꯕꯅꯦ
ꯍꯣꯏ ꯆꯨꯝꯃꯤ ꯆꯨꯝꯃꯤ ꯇꯤꯇꯦ ꯑꯣ ꯑꯗꯨ ꯉꯁꯥꯏ
ꯕꯩꯕꯥ
ꯎꯝ ꯏꯖꯦꯞꯁꯤꯡꯅ ꯆꯟꯕꯗꯨ ꯂꯥꯁꯇ ꯆꯥꯟꯕꯗꯨꯗꯤꯀꯣ ꯎꯝ ꯑꯗꯨꯗꯤ ꯑꯗꯨꯀꯥꯟꯅꯗꯦ ꯍꯥꯏꯔꯗꯤ ꯃꯤꯁ ꯑꯥꯔꯖꯦꯟꯇꯤꯅꯥꯁꯤꯡꯅ ꯗꯤꯐꯦꯟꯁꯇꯣ ꯑꯗꯨꯀꯥꯟꯅꯗꯦ ꯍꯩꯇꯕꯩꯅꯦ ꯗꯤꯐꯦꯟꯁꯁꯤꯡꯅꯅꯤ ꯗꯤꯐꯦꯟꯁꯀꯤ ꯑꯥ ꯗꯤꯐꯦꯟꯁꯀꯤ ꯄ꯭ꯔꯣꯕ꯭ꯂꯦꯝꯁꯤꯡ ꯑꯗꯨꯗꯤ ꯑꯗꯨꯒ ꯑꯔꯖꯦꯟꯇꯤꯅꯥ ꯆꯟꯕ ꯀꯥꯟꯗꯗꯤ ꯃꯣꯏ ꯑꯅꯤ ꯑꯥ ꯏꯖꯤꯞꯁꯨ ꯑꯃꯨꯛ ꯑꯦꯇꯦꯛ ꯇꯧꯕ ꯑꯗꯨꯒ ꯑꯥꯔꯖꯦꯟꯇꯤꯅꯥ ꯑꯩꯈꯣꯏꯁꯨ ꯑꯦꯇꯦꯛ ꯇꯧꯕ ꯀꯥꯟꯗ ꯑꯥꯔꯖꯦꯟꯇꯤꯅꯥꯗ ꯑꯃꯨꯛꯀ ꯆꯥꯟꯁ ꯂꯥꯛꯕꯗꯨ ꯑꯁ ꯑꯩꯗꯤ ꯑꯝ ꯍꯔꯥꯎꯕꯅ ꯀꯣ ꯑꯁ ꯑꯃꯨꯛꯀ ꯌꯦꯡꯅꯤꯡꯉꯦꯗ
ꯌꯦꯅꯤꯡꯕꯣ ꯍꯥꯏꯗꯤ
ꯎꯝ ꯌꯦꯃꯤꯟꯅꯥꯏ ꯉꯁꯥꯏꯗꯤ ꯋꯥꯏ ꯑꯗꯨ ꯁꯦꯀꯦꯟ ꯍꯥꯞꯐꯥꯎ ꯑꯝ ꯍꯥꯐꯐꯥꯎ ꯆꯟ ꯁꯦꯀꯦꯟ ꯍꯥꯐ ꯐꯧ ꯆꯟꯗꯕ ꯆꯥꯟꯗꯕꯗꯣ ꯑꯁ ꯗꯨꯀꯥꯟꯗꯗꯤ ꯑꯁ ꯃꯣꯏꯁꯦ ꯑꯃꯨꯛ ꯍꯜꯂꯔꯣꯏꯗꯔꯥꯅ
ꯑꯩꯗꯣ ꯁꯥꯎꯔ ꯁꯥꯎ ꯀꯣ ꯑꯩꯒꯤ ꯐꯣꯟ ꯐꯥꯎ ꯑꯥ ꯄꯔꯦꯁꯠ ꯊ꯭ꯔꯣ ꯇꯧꯅꯤꯡꯈꯔꯥꯕꯅꯦ
ꯑꯗꯨ ꯊꯨꯒꯥꯏꯔꯗꯤ
ꯉꯥꯗꯨꯅꯦ ꯌꯥꯝ ꯁꯥꯎꯅꯤꯡ ꯋꯥꯟ ꯅꯦꯠꯋꯥꯛꯅ ꯃꯔꯣꯟ ꯑꯃ ꯑꯁ
ꯅꯦ ꯅꯦꯠꯋꯥꯛ ꯑꯩꯁꯨ ꯁꯦ ꯑꯗꯨꯒ ꯃꯄꯥꯟꯒ ꯑꯃꯨꯛ ꯊꯣꯔꯛꯑꯦ
ꯑꯩ ꯏꯅꯥꯎ ꯅꯨꯄꯥ ꯑꯗꯨꯅꯦ ꯅꯨꯉꯥꯏꯔꯤꯁ ꯀꯔꯤ ꯀꯔꯤ ꯑꯩ ꯒꯌ꯭ꯥꯟ ꯇꯥꯗꯦ
ꯑꯩꯒꯤ ꯏꯅꯥꯎꯅꯨꯄꯥꯁꯨ ꯅꯍꯥꯟ ꯑꯥ ꯕ꯭ꯔꯖꯤꯜ ꯁꯥꯟꯅꯕ ꯀꯥꯟ ꯍꯥꯏꯕꯒ ꯁ
ꯍꯥ
ꯑꯩ ꯍꯧꯒꯠꯄ ꯀꯥꯟꯗ ꯃꯥ ꯃꯥꯒꯤ ꯑꯦꯛꯁꯄ꯭ꯔꯦꯁꯟꯗꯨ ꯎꯔꯦꯗꯅ
ꯍꯣꯏ ꯍꯣꯏ ꯑꯩꯅꯅꯦ ꯅꯨꯡꯁꯤꯕꯥ ꯁꯔꯥ ꯐꯖꯔꯛꯄ ꯃꯥ ꯁꯥꯎꯕꯗꯥꯒꯤ
ꯁꯛꯇꯨꯕꯨ
ꯍꯣꯏ ꯐꯖ ꯐꯖꯕ ꯐꯖꯕ ꯃꯥꯜꯂꯦ ꯃꯥꯒꯤꯗꯤ ꯑꯩꯅ ꯅꯪꯒꯤ ꯅꯨꯄꯤ ꯑꯩꯅꯀꯣ ꯅꯪꯒꯤ ꯅꯨ ꯏ ꯃꯤ ꯁꯤ ꯃꯥꯟꯕ ꯑꯃ ꯐꯪꯉꯣ ꯑꯣꯏꯔꯁꯅꯨ ꯍꯥꯏꯕ ꯍꯥꯏꯕꯗꯤ ꯃꯥꯅ
ꯎꯝ ꯃꯤ ꯑꯣꯏꯁꯦꯁ
ꯍꯝ
ꯗꯣ ꯍꯥꯏꯗꯤ ꯀꯣ ꯉꯁꯤꯒꯤꯗꯤ ꯑꯁ ꯋꯥ ꯃꯌꯥꯝꯗꯣ ꯍꯥꯏꯗꯤ ꯅꯣꯏꯗꯒꯤ ꯐꯦꯟꯁꯤꯡ ꯑꯥ ꯄꯑꯩꯈꯣꯏꯕꯨ ꯋꯥ ꯉꯥꯡꯅꯤꯡꯉꯥꯏꯗꯣ ꯈꯜꯂꯝ ꯈꯜꯂꯒ ꯑ
ꯑꯗꯨꯅꯤ
ꯀꯔꯤ ꯈꯪꯒꯗ꯭ꯔꯥ ꯀꯔꯤ ꯈꯪꯒꯗ꯭ꯔꯥ ꯍꯥꯏꯕ ꯋꯥꯈꯜꯅꯣ
ꯎꯝ
ꯑꯃꯨꯛ ꯀꯛꯈ꯭ꯔꯦ ꯀꯅꯥꯒ ꯃꯊꯪꯗꯗꯤ ꯁꯅꯥꯒ ꯑꯗꯨꯝ ꯑꯣꯏꯁꯦ꯫
ꯑꯩꯅ ꯅꯣꯛꯅꯤꯡꯕꯗꯤ ꯄꯣꯔꯇꯨꯒꯜ ꯄꯣꯔꯇꯨꯒꯥꯜꯁꯤꯡꯗꯣ ꯃꯥꯏ ꯃꯥꯏꯒꯤ ꯂꯥꯏꯟꯗꯣ ꯀꯂꯤꯌꯥꯔꯔꯃꯣꯕ
ꯑꯣ ꯍꯣꯏ ꯑꯩꯁꯨꯗꯝꯃꯤ꯫
ꯂꯗꯥꯕꯤ ꯔꯃ ꯍꯥꯏ
ꯑꯗꯨꯒ ꯅꯦꯟꯃꯥꯔꯒꯤ ꯐꯦꯟꯁ ꯕ꯭ꯔꯥꯖꯤꯜꯒꯤ ꯐꯦꯟꯁꯤꯡꯗ ꯀꯔꯤꯔꯥ ꯍꯥꯏꯕꯗꯣ
ꯃꯣꯏꯅ ꯍꯧꯖꯤꯛꯀꯥꯟꯗꯣ ꯑꯗꯨꯝ ꯚꯣꯂꯦꯟꯇꯤꯌꯔꯁ ꯑꯣꯏꯅ
ꯌꯦꯡꯕꯤꯌꯣꯅ ꯇꯑꯣ ꯃꯥꯂꯁꯦ꯫
ꯅꯣꯏꯅ ꯂꯥ ꯂ ꯂꯥꯄꯤꯄꯤ ꯍꯥꯏꯒ꯫
ꯆꯨꯝꯃꯤ ꯑꯗ ꯅꯤꯜꯗꯣ ꯐꯦꯟꯁꯤꯡꯅ ꯑꯃꯨꯛ ꯏꯁꯇꯦꯇꯥꯁ ꯀꯔꯤ ꯍꯥꯏꯁ ꯃꯣꯏꯅ ꯊꯥꯒꯠꯄꯁꯤꯡꯗꯣ ꯑꯃꯨꯛꯀ ꯗꯤꯂꯦ ꯇꯥꯎꯈ꯭ꯔꯕꯗꯣ ꯉꯝꯂꯀꯥꯟꯗ ꯏꯀꯥꯏꯕ ꯑꯃ ꯐꯥꯎ ꯃꯣꯏꯗꯤ ꯃꯣꯏꯌꯦ ꯫
ꯄ ꯄꯣꯔꯇꯤꯒ ꯁꯤꯒꯤ ꯇꯥꯁꯦ꯫ ꯍꯟꯗ꯭ꯔꯦꯗ ꯀꯣ ꯑꯩꯠꯇꯤ ꯄꯥꯔꯁꯦꯟ ꯗꯤꯂꯦ ꯇꯧꯈ꯭ꯔꯦ ꯃꯣꯏꯁꯦ꯫
ꯍꯣꯏ ꯇꯧꯔꯝꯕ ꯃꯥꯜꯂꯦ ꯑꯗꯨꯒ ꯑꯁ ꯈꯪꯉꯦ ꯅꯅꯦꯜꯗꯨꯒ ꯑꯃꯨꯛꯀ ꯉꯥꯡꯉꯗꯤ ꯌꯥꯝ ꯅꯨꯡꯁꯤꯌꯦ ꯃꯥꯁꯦ꯫ ꯃꯣꯏꯒꯤ ꯁꯔ ꯁꯜꯝ ꯁꯅꯥ ꯑꯃ ꯀꯔꯤ ꯍꯥꯏꯁꯤꯔ ꯃꯣꯏꯒꯤ ꯁꯅꯥ ꯁ ꯑ ꯉꯥꯡꯕ ꯍꯥꯏꯇꯦꯗꯥ
ꯍ
ꯁꯅꯥ ꯅꯤꯡꯕꯗꯣ
ꯎꯝ
ꯃꯨꯒꯝ ꯃꯣꯏꯁꯦ ꯃꯣꯏꯗꯤ ꯁꯞꯄꯣꯔꯠ ꯇꯥꯎꯒꯗꯕ ꯃꯥꯜꯜꯂꯤ꯫ ꯃꯦꯁꯤ ꯃꯦꯁꯤꯗ ꯇꯥꯎꯕꯒꯨꯝꯅꯀꯣ
ꯌꯥꯝ ꯌꯥꯝ ꯄꯥꯝꯗꯕ ꯃꯥꯗꯤ ꯃꯥꯗꯣ
ꯑꯣꯏꯅ ꯇꯥꯎꯕꯗꯨꯗꯤ
ꯎꯝ ꯃꯥꯕꯨ ꯌꯥꯝ ꯄꯥꯝꯗꯕ
ꯑꯗꯨꯒꯤꯅꯦ ꯑꯗꯨꯅꯦ ꯆꯨꯝꯃꯦ꯫ ꯑꯩꯅ ꯅꯤꯡꯕꯗꯤ ꯅ ꯄꯣꯔꯇꯨꯒꯥꯜꯒꯤ ꯃꯤꯡꯁꯨ
ꯎꯝ
ꯍꯥꯏꯁꯦ ꯃꯥꯅ ꯐꯦꯃꯣꯁ ꯇꯧꯍꯥꯟꯕꯅꯦꯕ ꯅꯠꯇ꯭ꯔꯗꯤ꯫ ꯃꯤꯗꯤ ꯌꯥꯝꯃꯔꯣꯏꯌꯦ ꯄꯣꯔꯆꯨꯒꯦꯜꯒꯤ ꯐꯦꯟꯁꯦ ꯌꯥꯝꯃꯔꯣꯏ꯫ ꯑꯩꯅ ꯑꯗꯨ ꯂꯥꯏꯕꯒꯤ ꯌꯥꯝꯕꯅꯦ꯫
ꯑꯗꯨꯅꯤ꯫
ꯑꯁ ꯍꯥꯏꯗꯤ ꯃꯣꯗ꯭ꯔꯦꯕꯨ ꯌꯥꯝ ꯅꯨꯡꯁꯤꯕꯅꯣ ꯍꯣꯏ ꯑꯗꯤ ꯏꯁꯃꯜ ꯑꯗꯨꯒꯤꯅꯤ ꯃꯣꯗ꯭ꯔꯤꯛꯇꯤ ꯑꯩꯗꯤ ꯌꯥꯝ ꯄꯥꯝꯃꯦ ꯅꯍꯥꯟꯋꯥꯏꯗꯒꯤ ꯑꯩꯗꯤ ꯃꯥꯕꯨꯗꯤ ꯄꯥꯝꯕꯅꯤ꯫ ꯑꯩꯈꯣꯏꯒꯤ ꯌꯨꯝꯗ ꯌꯦꯡꯕ ꯃꯇꯝꯗꯀꯣ ꯃꯥꯗꯤ ꯀꯔꯤ ꯍꯥꯏ ꯑ ꯏꯒꯣ ꯑꯦꯇꯤꯇ꯭ꯨꯠ ꯑꯃ ꯐꯥꯎꯅꯗꯤꯦ ꯃꯥꯁꯦ꯫
ꯍꯣꯏ
ꯑꯗꯨꯨꯝ ꯅꯥꯕꯒꯨꯝꯕꯗꯤ ꯑꯗꯨꯨꯝ ꯅꯣꯛꯔꯒꯀꯣ ꯃꯥꯁꯦ꯫ ꯋꯥ ꯉꯥꯡꯂꯤꯕ ꯃꯤꯆꯤꯒ ꯃꯣꯏꯅꯤꯗꯤ ꯁꯨꯃꯥꯏꯅ ꯇꯧꯋꯤꯗꯅ
ꯑ ꯑꯗꯣ ꯔꯇꯤꯒꯤ ꯃꯦꯠꯁꯦ ꯑꯩ ꯑꯗꯨꯝ ꯏꯆꯦꯕꯨꯁꯨ ꯅꯨꯡꯁꯤ ꯍꯥꯏꯗꯤ ꯃꯣꯏꯁꯦ ꯑꯍꯥꯟꯕꯗꯗꯤ ꯃꯣꯏꯁꯨ ꯑꯗꯨꯝ
ꯎꯝ
ꯉꯥꯡꯔꯒꯅꯤ ꯃꯥꯒ ꯑꯗꯨꯝ
ꯑꯥ ꯍꯣꯏ ꯍꯣꯏ ꯍꯥꯥꯜꯂꯝꯂꯅꯤ ꯑꯃꯗꯨꯗꯤ ꯍꯥꯟꯕꯗꯨꯗꯤ ꯃꯣꯏꯗꯤ ꯑꯅꯤꯒ ꯇꯧꯕꯅꯤꯅꯀꯣ
ꯀꯒꯥ ꯂꯩꯕꯗꯣ ꯌꯥꯝ ꯅꯨꯡꯁꯤꯌꯦ
ꯣꯜꯗꯤ ꯍꯣꯏ ꯑꯃꯗꯤ ꯉꯥꯝꯕ ꯇꯥꯔꯦ ꯑꯃꯗꯤ ꯑꯗꯨꯝ ꯇꯥ ꯇꯥꯎꯕ ꯇꯥꯔ‌ꯦꯗꯅ ꯄꯥꯏꯒ ꯂꯩꯇ꯭ꯔ‌ꯦ
ꯑꯩꯅꯁꯨ ꯇꯥꯎꯕ ꯃꯤ ꯑꯗꯨꯝ ꯑ ꯉꯝꯅꯁꯨ ꯀꯣ
ꯎꯝ
ꯍꯥꯏꯗꯤ ꯑꯗꯨ ꯉꯥꯝꯗꯕꯗꯣ
ꯎꯝ